ꯍꯜꯂꯣ
ꯇꯥꯔꯦ ꯇꯥꯔꯦ
ꯑꯣ ꯉꯁꯤ ꯅꯣꯡ ꯑꯌꯨꯛꯇꯒꯤ ꯅꯣꯡ ꯆꯨꯕ꯭ꯔꯥ ꯀꯃꯥꯏ ꯀꯃꯥꯏꯅ ꯇꯧꯒꯦ ꯅꯣꯏ ꯅꯤꯡꯁꯤꯡꯕ
ꯎ ꯑꯩ ꯇ ꯑꯗꯨꯁꯨꯅꯨꯡ ꯄꯨꯡ ꯑꯃ ꯑꯗꯥꯏꯗꯩꯩ ꯆꯨ ꯆꯨꯏ
ꯅꯨꯡꯗꯥꯪ ꯗ ꯆꯨꯕ
ꯑꯗꯨꯒ ꯉꯥꯛꯇꯪ ꯂꯦꯞꯄꯒ ꯅꯨꯡꯗꯥꯡꯗꯪꯁꯨ
ꯑꯩꯈꯣꯏ ꯁꯤꯗꯗꯤ ꯅꯣꯡꯁꯦ ꯃꯪꯒꯤꯗꯨꯝ ꯃꯥꯒꯦ ꯁꯨꯗ ꯁ ꯑꯗꯨꯒ ꯅꯨꯡꯗꯥꯡ ꯅꯨꯡꯊꯤꯟꯗ ꯅꯨꯡꯁꯥ ꯀꯟ ꯁꯥꯔꯝꯃꯦ ꯑꯗꯨ ꯀꯃ꯭ꯔ ꯁꯨꯁꯨ ꯆꯨꯗꯅ ꯈꯔ ꯈꯤꯛꯑꯝꯕꯗꯤ ꯃꯥꯜꯂꯦ ꯉꯁꯥꯏ ꯣꯡ ꯀꯟ ꯆꯨꯕ ꯑꯣꯏꯈꯤꯦ
ꯑꯩꯍꯣꯏ ꯌꯥꯝ ꯀꯟꯅ ꯆꯨꯏ
ꯎꯝ ꯐꯩꯅꯦ ꯑꯗꯣꯝꯗ ꯁꯨꯔꯅꯤ
ꯎꯝ ꯑꯗ ꯂ ꯀ ꯀ ꯉꯍꯥꯡꯒ ꯑ ꯉꯍꯥꯡꯒ ꯑꯗꯨꯝ ꯐꯧ ꯀꯩꯀꯥ ꯍꯨꯟꯕ ꯌꯥꯗꯅ ꯂꯩꯔꯤꯅꯤꯗꯅ
ꯎꯝ
ꯏꯁꯤꯡ ꯂꯩꯇꯕꯒꯤ ꯑꯗꯨ ꯐꯩꯌꯦ ꯅꫭꯡ ꯇꯥꯕꯁꯦ
ꯍ ꯐꯩ ꯑꯁ ꯊꯥꯏꯅꯗꯤ ꯊꯝ ꯀꯥꯡ ꯃꯇꯝꯗ ꯊꯝꯕꯥꯜ ꯊꯔꫭ ꯊꯝꯕꯥꯜ ꯌꯦꯡꯕ ꯆꯠꯄ ꯀꯥꯟꯗ ꯐꯧꯁꯤꯡꯗꯣ ꯀꯩ ꯇꯧꯕꯗꯣ ꯃꯌꯥꯝ ꯃꯌꯥꯝ ꯋꯥꯡꯉꯦꯕ ꯑꯗꯥꯏꯀꯥꯟꯗꯗꯤ
ꯑ
ꯕꯤꯗꯤꯌꫭꯒ ꯅꯝꯕꯗꯨ ꯐꯖꯩꯗꯅ
ꯐꯖꯩ
ꯅꯨꯡꯁꯤꯠ ꯁꯤꯠꯄꯅ ꯂꯦꯡ ꯂꯦꯡꯒ ꯆꯠꯂꯒ ꯍꯧꯖꯤꯛꯁꯦ ꯀꯩꯀꯩ ꯏꯟꯖꯥꯡꯅ ꯍꯥꯎꯔꯤꯒꯦ
ꯍꯧꯖꯤꯛꯁꯦ ꯎꯠꯇꯤ ꯊꯣꯡꯕꯖꯤꯗꯨꯝ ꯍꯥꯎꯋꯤ
ꯎꯝ
ꯑ ꯍꯧꯖꯤꯛ ꯉꯁꯤ ꯑ ꯁꯧꯒꯔꯤ ꯀꯥꯡꯉꯧ ꯑꯗꯨꯒ ꯀꯥꯡ ꯃꯇꯝꯅꯤꯅ ꯈꯦꯆꯤ
ꯎꯝ ꯎꯝ ꯎꯁꯣꯏ ꯎꯁꯣꯏꯁꯨ ꯐꯪꯉꯝꯃꯅꯤꯌꯦ
ꯑꯥ ꯎꯁꯣꯏ ꯎꯇꯤꯖꯤꯅꯦ ꯌꯥꯝ ꯍꯥꯎꯔꯤꯖꯤꯅ ꯃꯪꯒꯟꯒ ꯇꯧꯔꯒ ꯂꫭꯏ ꯇꯧꯕꯗꯣ
ꯎꯝ ꯈꯪꯗꯦꯗ ꯑꯩꯈꯣꯏꯗꯤ ꯍꯋꯥꯏ ꯑꯌꯨꯛꯇ ꯍꯋꯥꯏ ꯅꯨꯡꯗꯤꯟꯗꯕꯨꯗꯤ ꯑꯥ ꯁꯧꯒꯔꯤꯒ ꯀꯥꯡꯍꯧꯒ ꯊꯣꯡꯉꯦ
ꯎꯝ
ꯑꯗꯒꯤ ꯎꯠꯇꯤ ꯊꯣꯡꯕꯖꯨ ꯌꯥꯎꯋꯦ ꯏꯔꯣꯝꯕ ꯑꯗꯒꯤ ꯎꯝ ꯀꯣꯕꯤ ꯊꯣꯡ ꯀꯣꯕꯤ ꯃꯁꯣꯏ ꯀꯥꯡꯁꯣꯏ ꯑꯁ ꯃꯈꯟ ꯃꯈꯟ ꯎꯝ
ꯅꯣꯡ ꯁꯨꯔꯛꯑꯦ ꯑꯩꯈꯣꯏꯒꯤ ꯆꯨꯗꯦ ꯆꯨꯗꯦ ꯍꯥꯏꯔꯝꯕꯗꯩ
ꯑꯩꯈꯣꯏꯗꯤ ꯂꯦꯞꯈ꯭ꯔꯦ ꯅꯣꯡ ꯆꯨꯕꯗꯤ ꯑꯗꯣ ꯃꯩꯗꯤ ꯃꯩ ꯃꯩꯗꯤ ꯄꯨꯔ ꯆꯠꯈ꯭ꯔꯦ
ꯃꯩ ꯃꯨꯠꯈ꯭ꯔꯕꫭ
ꯃꯨꯠꯈ꯭ꯔꯦ
ꯑꯩꯈꯣꯏꯗꯤꯃꯨꯛꯇꯦꯅ ꯑꯩꯈꯣꯏ ꯉꯔꯥꯡ ꯃꯨꯠꯂꯦ ꯉꯥꯛꯇꯪ
ꯅꯣꯡꯕꯨ ꯆꯨꯔꯗꯤ ꯑꯗꯨꯝ ꯃꯨꯠꯈ꯭ꯔꯅꯤ ꯃꯩ ꯄꯨꯔ ꯆꯠꯈ꯭ꯔꯅꯤ
ꯎꯝ ꯅꯣꯡ ꯆꯨꯔꯗꯤ ꯃꯩ ꯃꯨꯠꯄ ꯍꯧꯅꯁꯥꯅꯤ ꯑꯦꯂꯦꯛꯇ꯭ꯔꯤꯁꯤꯇꯤ ꯗꯤꯄꯥꯔꯠꯃꯦꯟ ꯃꯤꯖꯤꯡꯖꯦ ꯉꯥꯏꯔ ꯂꯩꯔꯤꯕꯅꯤ ꯁꯨꯏꯗꫭ ꯃꯨꯠꯊꯠꯅꯕ
ꯎꯝ
ꯑꯗꯣ ꯑꯩꯈꯣꯏ ꯁꯤꯒꯤꯗꯤ ꯃꯩ ꯂꯩ ꯍꯥꯏꯕꯔ ꯀꯩꯅꯣꯝ ꯍꯥꯏ ꯃꯁꯥꯏ ꯂꯩꯖꯩ ꯍꯥꯏꯕ
ꯅꯣꯏ ꯔꫭꯝꯗꯤ ꯄꯥꯛ ꯃꯨꯠꯂꯣꯏꯌꯦ ꯅꯣꯡ ꯆꯨꯔꯁꯨ
ꯍꯣꯏ ꯑꯗꯨꯝ ꯃꯔꯛ ꯃꯔꯛꯇꯗꯤ ꯃꯨꯠꯄꯗꯤ ꯌꯥꯎꯋꯦꯕ
ꯎꯝ ꯃꯔꯛ ꯃꯔꯛꯀꯤ ꯂꯤꯡꯅꯗꫭ ꯄꯥꯟꯗꯦ ꯃꯨ ꯃꯨꯊꯠꯄ ꯌꯥꯗꯦꯕ
ꯎꯝ
ꯍꯥꯏꯗꯤ ꯑꯗꯥꯏ ꯃꯅꯨꯡ ꯀꯩꯀꯥꯗꯨꯗꯤꯗꯨꯝ
ꯀꯦꯟꯗꯜꯒ ꯊꯥꯜꯂ ꯄꯥꯍꯟꯅꯤꯡꯉꯤꯔꫭ
ꯎꯝ
ꯈꯪꯗꯦꯗ ꯑꯉꯥꯡ ꯑꯣꯏꯔꯤꯉꯩꯩꯅ ꯍꯦꯜꯂꯦ ꯅꯨꯡꯉꯥꯏꯕꯁꯦ ꯑꯉꯥꯡ ꯑꯣꯏꯔꯗꯤ ꯁꯥꯟꯅꯔꯅꯤ ꯁ꯭ꯀꯨꯜ ꯆꯠꯂꯅꯤ ꯗꯒꯤ ꯍꯣꯝꯋꯥꯛ ꯄꯤꯔꯛꯄꯁꯤꯅꯦ ꯈ꯭ꯋꯥꯏꯗꯩ ꯇꯟꯕ ꯀꯤꯕ ꯑꯦꯛꯖꯥꯝ ꯑꯦꯛꯖꯥꯝ ꯃꯇꯝꯗꯅ ꯈ꯭ꯋꯥꯏꯗꯒꯤ ꯋꯥꯕ ꯅꯝꯗꯝꯗꯅ ꯐꯥꯖꯜꯂ ꯄꯥꯍꯟꯕꯩ ꯗꯨꯒ ꯎꯝ ꯏꯃꯥꯟꯅꯕꯒ ꯂꯩꯃꯤꯟꯅꯔꯁꯨ ꯄꯥꯛꯅꯨꯡꯗ ꯅꯨꯡꯉꯥꯏ ꯄꯥꯥꯛꯅꯣꯛꯇ ꯅꯣꯛꯇꯅ
ꯎꯝ
ꯑꯆꯥꯄꯣꯠ ꯋꯥꯅꯥ ꯄꯤꯔꯛꯄ ꯆꯠ ꯄꯩꯁꯥ ꯈꯔꯗꯨꯅ ꯆꯄ ꯇꯜꯂꯦ ꯍꯥꯏꯕꯥ
ꯎꯝ
ꯃꯪꯗꯥ ꯅꯨꯉꯥꯏꯔ ꯂꯩꯔꯝꯃꯦ ꯍꯧꯖꯤꯛꯁꯤꯅ
ꯄꯩꯁꯥꯒꯤ ꯃꯒꯨꯟ ꯆꯪꯉꯛꯄꯒꯤꯅꯦ ꯄꯩꯁꯥꯒꯤ ꯃꯇꯥ ꯄꯪꯁꯥꯗ ꯁꯥꯕꯗ ꯅꯨꯡꯉꯥꯏꯕꯝ ꯈꯪꯗꯔꯦ ꯄꯨꯟꯁꯤꯁ ꯃꯊꯥ ꯃꯥꯔꯊꯥ ꯃꯥꯔꯊꯥ ꯊꯝꯃꯣ ꯀꯨꯏꯔꯣꯏ ꯉꯥꯛꯇꯪ ꯈꯛꯇꯪ
ꯅꯪ ꯅꯪꯉꯣꯟꯗ ꯍꯥꯏꯈꯔꯕ ꯁꯤꯁꯦ
ꯍꯥꯢꯗꯦ
ꯑ ꯑꯉꯥꯡ ꯑꯣꯏꯀꯥꯟꯗꯅꯦ
ꯎꯝ
ꯑꯉꯥꯡ ꯑꯣꯏꯀꯥꯟꯗ ꯌꯥꯝ ꯅꯨꯡ ꯅꯪ ꯅꯨꯡꯉꯥꯏꯖꯒꯤꯕ ꯑ ꯋꯥꯔꯤ ꯑꯃ ꯂꯤꯔꯧ ꯍꯥꯏ ꯍꯥꯏ ꯎꯃꯜ ꯇꯥꯡꯀꯛ ꯑꯃ ꯋꯥꯔꯤ ꯂꯤꯔꯧꯅꯦ
ꯍꯥꯏꯗꯤ ꯌꯥꯝꯅ ꯆꯥꯎꯕ ꯃꯣꯃꯦꯟ ꯅꯠꯇ꯭ꯔꯁꯨꯀꯣ ꯍꯥꯏꯗꯤ ꯁꯨꯝ ꯅꯤꯡꯁꯪꯕꯥ ꯅꯪꯅ ꯅꯨꯡꯉꯥꯏꯒꯤꯕ ꯅꯨꯡꯁꯤꯕꯤꯕ ꯍꯨꯖꯤꯛ ꯅꯤꯡꯖꯪ
ꯑꯩꯅ ꯅꯤꯡꯆꯪꯕꯁꯦ ꯑꯩꯅ ꯑꯉꯥꯡ ꯑꯣꯏꯔꯤꯀꯥꯟꯗ ꯑ ꯀꯁꯥꯔꯗ ꯆꯠꯈꯤꯕꯖꯦ ꯍꯥꯏꯗꯤ ꯀꯁꯥꯔꯒ ꯑꯩꯒꯤ
ꯀꯁꯥꯔ ꯆꯠꯂꯒꯗ
ꯑꯩꯒꯤ ꯍꯥꯏꯗꯤ ꯃꯦꯃꯣꯔꯤ ꯍꯧꯔꯛꯄꯁꯦ
ꯅꯪ ꯃꯐꯝꯗꯨ ꯌꯥꯝ ꯂꯥꯡꯕ ꯃꯥꯜꯂꯦ ꯃꯥꯜꯂꯣ ꯁꯥꯎꯟ ꯂꯩꯗꯧ ꯍꯥꯏ
ꯍꯥꯏꯗꯤ ꯑꯩꯒꯤ ꯑꯩꯅ ꯑꯩꯅ ꯍꯦꯛ ꯄꯤꯛꯏ ꯀꯥꯟꯗꯩ ꯅꯤꯡꯆꯪꯉꯛꯄ ꯄꯣꯠꯁꯦ
ꯎꯝ
ꯀꯥꯁꯔ ꯁꯤꯗꯒꯤ ꯍꯧꯋꯦꯕ ꯍꯥꯏꯗꯦ ꯈꯪꯗꯦ ꯁꯨꯝ
ꯒꯌ꯭ꯥꯟ ꯇꯔꯛꯄ ꯑꯣꯏꯕꯩꯅꯤ
ꯍꯣꯏ ꯒ꯭ꯌꯥꯟ ꯇꯥꯔꯛꯄ ꯑꯩꯅ ꯃꯦꯃꯣꯔꯤ ꯑꯩꯒꯤ ꯃꯦꯃꯣꯔꯤꯁꯦ ꯀꯁꯥꯔꯗꯒꯤ ꯍꯧꯈꯤꯕꯒ ꯆꯞ ꯃꯥꯟꯅꯩꯌꯦꯕ ꯑꯗꯨꯏ ꯃꯃꯥꯡꯗ ꯑꯝꯇ ꯅꯤꯡꯖꯪꯗꯦꯕ ꯑꯩ
ꯎꯝ
ꯑꯗꯩ ꯑꯩꯅ ꯏꯔꯨꯖꯥꯕꯒꯤꯒ ꯋꯥ ꯑꯝꯇꯥ ꯅꯤꯡꯖꯪꯗꯔ꯭ꯦ
ꯑꯗꯨꯏ ꯃꯃꯥꯡꯗꯤ ꯑꯝꯇ ꯅꯤꯡꯖꯪꯗ꯭ꯔꯦ ꯑꯗꯨꯒ ꯀꯁꯥꯔ ꯂꯩꯔꯤꯀꯥꯟꯗ ꯑꯩꯅ ꯎꯝ ꯐꯖꯥꯅ ꯆꯠꯄ ꯉꯝꯃꯕ ꯉꯝꯗ꯭ꯔꯤꯕ ꯈꯪꯗꯦ ꯈꯔꯕꯨꯗꯤ ꯆꯠꯂꯤ
ꯆꯠꯄꯗꯤ ꯉꯝꯃꯦꯗ
ꯑꯗꯥ ꯌꯨꯕꯤ ꯌꯨꯕꯤꯒꯁꯦ ꯈꯨꯟꯖꯟꯅꯔꯦ
ꯎꯝ
ꯏꯚꯕꯤꯔ ꯆꯦ ꯀꯣꯟꯅ ꯀꯦ ꯆꯦ ꯀꯦꯔꯥ ꯇꯥꯔꯛꯄꯒꯨꯝꯕꯖꯅ ꯈꯟꯖꯤꯜꯂꯦ ꯑꯗꯨꯒ ꯅꯨꯡꯗꯥꯡꯗ ꯊꯣꯡꯅꯥꯎꯗꯒꯤ ꯅꯣꯡꯗ ꯑꯗꯨꯝ ꯆꯨꯕꯗ ꯍꯥꯏꯩꯖꯤꯜꯂꯛꯄ ꯁꯨ ꯌꯥꯎꯋꯦ ꯇꯨꯝꯐꯝꯒ ꯈꯪꯗꯕꯤꯗ ꯑꯗꯨꯒ ꯑꯗꯨꯝ ꯀꯥꯟꯗꯁꯨ ꯑꯉꯥꯡ ꯑꯣꯏꯔꯤꯉꯅꯤꯅ ꯃꯩ ꯈꯦꯠ ꯈꯦꯠꯄꯁꯨ ꯍꯩꯇꯦ ꯀꯤꯕꯗꯣ ꯈꯨꯠꯇ ꯑꯗꯨꯝ ꯄꯣꯛꯄꯗꯣ
ꯎꯝ
ꯑꯗꯨ ꯃꯩꯀꯥꯗꯣ ꯈꯦꯠꯄ ꯁꯥꯟꯅꯕꯗ ꯄꯣꯛꯇꯅ ꯂꯪꯊꯣꯛꯏꯕꯣꯅꯤ ꯂꯣꯏꯅ
ꯎꯝ
ꯑꯗꯨꯒ ꯆꯤꯅꯤꯒ ꯆꯤꯅꯤꯒ ꯆꯥꯔꯝꯃꯦ ꯍꯥ
ꯎꯝ
ꯑ ꯌꯨꯝꯕꯨꯒꯤ ꯑꯉꯥꯡꯒꯁꯦ ꯑꯗꯨꯝ ꯃꯣꯏꯗꯒ ꯆꯪꯉ ꯁꯥꯟꯅꯩꯌꯦꯕꯀꯣ ꯎꯝ ꯍꯗꯨ ꯑꯗꯨ ꯃꯉꯥꯏꯔꯦ ꯑꯩ ꯁꯨꯝ ꯅꯤꯡꯁꯤꯡꯕ ꯍꯥꯏꯇꯥꯔꯒꯗꯤ ꯑꯗꯨꯒ ꯁ꯭ꯀꯨꯜ ꯁ꯭ꯀꯨꯜ ꯀꯥ ꯍꯧꯔꯛꯄꯒꯤꯗꯅꯦ
ꯎꯝ
ꯑꯩꯅ ꯀꯤꯖꯤ ꯇꯨ ꯀꯥ ꯍꯧꯔꯛꯄ ꯀꯥꯟꯗ ꯑꯍꯥꯟꯕꯗꯨꯗ ꯑꯍꯥꯟꯕ ꯄꯩꯈꯥꯁꯤꯗꯩ ꯑꯩꯁꯦ ꯔꯦꯡ ꯇ꯭ꯋꯦꯟꯇꯤ ꯊ꯭ꯔꯤ ꯇꯥꯏꯑꯌꯦꯕꯀꯣ
ꯑꯣ ꯎꯝ ꯑꯣ ꯎꯝ
ꯀꯦꯟꯗ꯭ꯔꯔꯤꯗ ꯍꯧꯕꯁꯤꯗ ꯎꯝ ꯃꯥ ꯃꯃꯥꯔ ꯏꯥꯃꯣꯔ ꯆꯦꯆꯦꯔ ꯑꯃ ꯁꯥꯎꯕꯅꯦꯕ
ꯎ ꯇꯥꯃꯣ ꯇꯥꯃꯣ
ꯎꯝ ꯃꯤꯊꯤꯏ ꯇꯥꯏꯅꯦꯅ ꯑꯗ ꯑꯩꯅ ꯑꯩꯁꯦ ꯆꯥꯛ ꯀꯟꯅ ꯆꯥꯔꯤ ꯆꯥꯛꯈꯨꯝꯗ ꯑꯩꯅ ꯈꯜꯂꯤꯃꯤꯅꯤ ꯑꯗꯨꯒ ꯔꯦꯟꯗ ꯅꯨꯃꯤꯠ ꯀꯤꯗꯣ ꯌꯥꯝꯅꯂꯝꯃꯤꯀꯟꯗ
ꯍꯦ ꯅꯪ ꯍꯥꯏꯈꯤꯕꯗꯨꯗꯤ ꯇꯥꯃꯣꯗ ꯐꯝꯍꯜꯂꯝꯃꯤ ꯑꯩꯉꯣꯟꯗ ꯍꯦꯟꯅ ꯔꯦꯡ ꯃꯅꯤꯡ ꯇꯥꯕ ꯃꯌꯥꯎ ꯂꯩ ꯌꯦꯅ
ꯑꯥꯥ
ꯑꯩꯒꯤ ꯑꯣꯏꯅꯗꯤ ꯑꯉꯥꯡ ꯑꯣꯏꯀꯥꯟꯗꯗꯤꯀꯣ
ꯎꯝ
ꯃꯣꯃꯦꯟꯁꯤꯡꯁꯦ ꯍꯣꯏ ꯃꯇꯝꯗꯨꯗꯗꯤ ꯁꯥꯟꯅꯕꯒꯨꯝꯕ ꯑ ꯅꯅꯨꯡ ꯅꯨꯡꯉꯥꯏꯌꯦꯀꯣ ꯊꯤꯚꯤ ꯌꯦꯡꯕꯒꯨꯝꯕ
ꯎꯝ
ꯑꯗꯨꯒ ꯆꯥꯎꯔꯀꯥꯟꯗ ꯁꯨꯝ ꯅꯤꯡꯁꯤꯡ ꯀꯥꯟꯗꯗꯤ ꯃꯣꯃꯦꯟꯁꯤꯡꯗꯣ ꯂꯣꯏꯅ ꯅꯨꯡꯉꯥꯏꯕ ꯑꯣꯏꯅ ꯈꯟꯗꯕ
ꯎꯝ
ꯁ꯭ꯀꯨꯜ ꯆꯠꯄ ꯑꯣꯏꯔꯣ ꯑꯗꯒꯤ ꯁꯥꯟꯅꯕ ꯑꯣꯏꯔꯣ
ꯎꯝ
ꯏꯃꯥꯟꯅꯕꯤꯒ ꯁꯥꯟꯅꯗꯅ ꯈꯠꯅꯕꯕꯨ ꯑꯣꯏꯔꯣ ꯅꯣꯛꯃꯤꯟꯅꯕꯕꯨ ꯑꯣꯏꯔꯣ ꯂꯣꯏ ꯅꯤꯡꯁꯤꯡ ꯀꯥꯟꯗ ꯅꯨꯡꯉꯥꯏꯈꯤꯅ ꯂꯣꯏ ꯈꯟꯕꯗꯣ ꯍꯧꯖꯤꯛꯀꯣ ꯀꯝꯄꯦꯌꯔ ꯇꯧꯔꯀꯥꯟꯗ ꯂꯣꯏꯅ ꯅꯨꯡꯁꯤꯕꯤꯗꯣ ꯑꯗꯒꯤ ꯅꯪꯒꯥꯥꯁꯦ ꯑꯩꯅ ꯁꯥꯏꯀꯜ ꯃꯅꯤꯡꯗꯒ ꯍꯥꯞ ꯍꯥꯞꯇꯅ ꯄꯨꯔꯛꯏꯕꯅꯤ ꯅꯨꯡꯁꯤꯗ ꯂꯧꯕꯨꯛꯇꯒ ꯆꯠꯄ ꯅꯤꯡꯖꯉꯤꯕ
ꯅꯤꯡꯖꯪꯏ
ꯎꯝ ꯃꯥꯒ ꯕꯕꯥꯒꯅ ꯂꯧ ꯁꯨꯔ ꯂꯩꯀꯥꯟꯗ ꯂꯣꯡ ꯀꯥꯟꯗ ꯑꯗꯨꯝ ꯁꯣꯔꯛꯄ ꯀꯥꯟꯗ ꯏꯕꯅꯤ ꯀꯣꯏꯆꯦꯟ ꯁꯅ ꯂꯩꯕꯗꯣ ꯆꯣꯠꯂꯅꯤ ꯂꯧꯁꯪꯗ ꯆꯪꯉꯣ ꯂꯧꯁꯪ ꯆꯪꯉꯣꯅ ꯍꯥꯏꯔꯒ ꯁꯪꯗ ꯏꯕꯥꯥꯏꯅ ꯆꯦꯟꯁꯤꯟꯕꯗ ꯅꯣꯡ ꯀꯥꯏꯗ ꯆꯨꯕ ꯀꯥꯟꯗ
ꯑ
ꯄꯇꯥ ꯎꯝ
ꯑꯗꯨꯨꯗꯥꯛ ꯆꯥꯏꯕꯩ ꯀꯥꯟꯗ ꯑꯗꯨꯗꯁꯨ ꯉꯥ ꯉꯥꯗꯅꯤ ꯉꯥ ꯉꯥꯗꯣ ꯈꯔ ꯈꯔ ꯐꯕꯁꯤꯡꯗꯣ ꯏꯁꯤꯡꯗ ꯂꯧꯈꯠꯅꯕ ꯍꯣꯠꯅꯕ ꯆꯦꯟꯕꯗ ꯕꯕꯥꯅ ꯐꯧꯅꯦꯄꯩ ꯉꯥꯡꯕꯗꯣ
ꯎꯝ ꯆꯦꯟꯒꯔꯣ ꯊꯣꯏ ꯆꯦꯟ ꯆꯦꯟꯕꯗꯣ
ꯎꯝ
ꯁꯤ ꯑꯗꯨꯒ ꯑꯃꯅ ꯑꯃꯣ ꯂꯧ ꯁꯤꯕꯗꯣ ꯀꯌꯥꯔꯛꯅꯣ ꯁꯤꯕꯅꯦ ꯑꯗꯨ ꯆꯍꯤꯗꯣ ꯏꯁꯤꯡ ꯆꯥꯎꯕꯩ ꯀꯥꯟꯗ ꯑꯩꯈꯣꯏ ꯄꯥꯠꯀꯤ ꯂꯧꯗꯣ ꯑꯅꯤꯔꯛ ꯁꯨꯕꯔꯥ ꯀꯩꯅꯣꯝꯅꯦ ꯂꯤꯡꯕꯗꯣ ꯑꯍꯥꯟꯕꯁꯤ ꯇꯗꯤ ꯑꯩꯈꯣꯏ ꯌꯥꯎꯍꯧꯗꯦꯕ ꯑꯅꯤꯔꯛ ꯁꯨꯕꯩ ꯂꯤꯡꯕ ꯀꯥꯟꯗ ꯏꯁꯤꯡꯗꯨꯁꯨ ꯑꯗꯨꯝ ꯆꯥꯎꯕꯅꯦ ꯍꯧꯗꯨꯁꯨ ꯋꯥꯡꯉꯕ ꯄꯣꯠꯅꯦꯕ ꯀꯥꯞ ꯑꯅꯤ ꯑꯍꯨꯝꯃꯨꯛ ꯑꯅꯤꯃꯨꯛꯇꯤ ꯋꯥꯡꯉꯅꯤ ꯀꯥꯞꯑꯅꯤ ꯑꯃꯨꯛ ꯋꯥꯡꯉꯕ ꯐꯧꯗꯣ ꯂꯤꯡꯕꯗ ꯀꯩ ꯇꯧꯕꯗꯣ ꯆꯤꯡꯕꯗꯣ ꯑꯩꯈꯣꯏꯅ
ꯎꯝ
ꯑꯗ ꯑꯩ ꯆꯤꯡꯕꯗ ꯑꯩ ꯆꯤꯡꯒꯦ ꯑꯩ ꯆꯤꯡꯒꯦꯅ ꯅꯪ ꯆꯤꯡꯉꯛꯄꯗ ꯊꯧꯔꯤ ꯇꯧꯔ ꯑ ꯀꯥꯄꯂ ꯑꯗꯨꯕ ꯔꯁꯤ ꯑꯗꯒꯤ ꯑꯃꯨꯛ ꯊꯥꯏꯅꯉꯩꯗ ꯎ ꯅꯪ ꯄꯤꯛꯑꯦꯕꯀꯣ ꯑꯩ ꯑꯩꯒꯠ ꯆꯤꯆꯦꯒ ꯀꯩ ꯇꯧꯕ ꯀꯥꯟꯗ ꯑ ꯎꯝ ꯄꯠꯀꯤ ꯀꯩꯗ ꯑꯃ ꯑꯩꯈꯣꯏ ꯂꯧ ꯃꯅꯥꯛꯇ ꯀꯩ ꯑꯃ ꯂꯩꯕꯅꯦꯕ ꯀꯣꯝ ꯑꯃ ꯑꯗꯨꯗ ꯊꯔꯤꯛꯊ ꯁꯥꯠꯂꯝꯃꯦꯕꯀꯣ ꯑ ꯑꯗꯩ ꯂꯦꯝꯐꯨꯁꯨ ꯇꯥꯔꯝꯕꯅꯦꯕ ꯑꯗ ꯊꯥꯏ ꯊꯥ ꯁꯥꯥꯕ ꯀꯥꯟꯗ ꯁꯤꯆꯦꯁꯤꯅ ꯍꯦꯛꯄꯤꯔꯛꯀꯦ ꯅꯪ ꯁꯤ ꯂꯩꯔꯝꯝꯕꯧ ꯂꯩꯕꯅꯦ ꯈꯔꯗꯤ ꯄꯤꯛꯁꯜꯂꯕ ꯃꯥꯜꯂꯦꯟꯁꯨ ꯊꯦꯟꯁꯨ ꯊꯦꯡꯒꯠꯂꯕ ꯃꯥꯜꯂꯦꯕ ꯑꯗ ꯀꯩ ꯎ ꯆꯦꯔꯤꯅ ꯄꯨꯟꯗꯑꯒ ꯊꯔꯣꯁꯦ ꯍꯦꯛꯂꯛꯄ ꯊ ꯊꯔꯤꯛ ꯊꯥꯁꯦ ꯊꯔꯤꯛꯊ ꯍꯦꯛꯂꯛꯄ ꯀꯥꯟꯗ ꯑ ꯃꯥꯅ ꯍꯦꯛ ꯍꯦꯛ ꯑꯩꯉꯣꯟꯗ ꯄꯤꯔꯛꯄ ꯀꯥꯟꯁꯤꯗ ꯑꯩꯁꯨ ꯑꯉꯥꯡꯅꯦ ꯀꯨꯝꯊꯅꯤꯡꯕꯒꯤ ꯍꯦꯛꯅꯤꯡꯉꯀꯣ ꯀꯨꯝꯊꯕ ꯀꯥꯟꯁꯤꯗ ꯂꯦꯞꯍꯦꯜꯂꯕ ꯆꯤꯆꯦꯅ ꯆꯤꯡꯈꯠꯂꯛ ꯑꯦ ꯑꯗꯨꯁꯨ ꯑꯗꯨꯝ ꯅꯤꯡꯁꯤꯡꯉꯤꯦ ꯄꯤꯛꯏ ꯀꯥꯟꯗꯅꯤ ꯌꯥꯝ ꯄꯤꯛꯏꯏ ꯀꯥꯟꯗ ꯍ ꯐꯦ
ꯍꯣꯏ ꯊꯝꯃꯦ ꯊꯝ